ꯑꯥ ꯌꯥꯔꯕꯣ꯫
ꯌꯥꯔꯦ ꯍꯣꯏ ꯫
ꯌꯥꯔꯦ ꯍꯦ
ꯊꯕꯛ ꯍꯜꯂꯛꯑꯕꫭ
ꯍꯣꯏ ꯍꯜꯂꯛꯑ ꯌꯧꯔꯛꯄꯗ ꯉꯥꯏꯔꯤ ꯑꯩꯁꯨ ꯆꯥꯛ ꯆꯥꯕꯗ ꯂꯣꯏꯕꯗ ꯉꯥꯏꯔꯤ
ꯑꯣ ꯀꯩ ꯏꯟꯁꯥꯡ
ꯅꯪꯗꯤ ꯆꯥꯔꯕꯣ꯫
ꯍꯣꯏ ꯑꯩꯁꯨ ꯍꯧꯖꯤꯛ ꯆꯥꯔꯦ꯫
ꯆꯥꯔꯦ
ꯑꯥ
ꯑꯣ
ꯅꯪꯗꯤ ꯀꯩ ꯢꯟꯁꯥꯡꯅꯢ
ꯑꯩꯗꯣ ꯀꯣꯕꯤ ꯑꯐꯨꯠꯄꯥ ꯑꯃꯅꯦ ꯑꯗꯨꯒ ꯌꯦꯟ ꯀꯥꯡꯍꯧ ꯑꯃꯅ° ꯫ ꯑꯗꯨꯒ ꯃꯥꯏꯔꯦꯟ ꯃꯥꯏꯔꯦꯟꯁꯨ ꯌꯥꯎꯋꯦ
ꯃꯥꯢꯔꯦꯟꯅ ꯀꯃꯥꯏꯅ ꯊꫭꯡꯒ° ꯆꯝꯐꯨꯠꯂꯥ ꯅꯠꯇꯔꯒ ꯢꯟ
ꯎꯝꯝ ꯊꯣꯡꯕꯗ ꯑꯣꯏꯅ꯫
ꯍꯥꯎꯏꯅ
ꯎꯝ ꯌꯥꯝꯗꯨꯝ ꯍꯥꯎꯦ
ꯈꯩꯖ ꯑꯩ ꯉꯁꯤ ꯆꯥꯛ ꯆꯥꯃꯤꯟꯅꯩꯑꯦ ꯑꯁꯤ ꯃꯈꯥꯗ ꯂꯩꯕ ꯑꯩꯈꯣꯏ ꯔꯦꯟꯃꯦꯠ ꯑꯃꯀꯣ ꯑꯩꯈꯣꯏꯒꯤ ꯈꯨꯟꯗꯒꯤ ꯃꯣꯏꯁꯦꯀꫭ ꯌꯦꯟ ꯊꯣꯡꯉꯦ ꯍꯥꯏꯔꯒ ꯆꯥꯍꯛ ꯆꯥꯃꯤꯟꯅꯁ ꯍꯥꯏꯕꯒꯤ ꯀꯧꯕꯒꯤ
ꯑꯣ ꯑꫭ ꯄꯨꯟꯅ ꯆꯥꯃꯤꯟꯅꯔꯦ
ꯑꯥ ꯄꯨꯟꯅ ꯆꯥꯃꯤꯟꯅꯔ
ꯍꫭꯏ ꯀꯩꯅꯣ ꯑꯣ ꯑꯣ ꯃꯣꯏ ꯑꯅꯧꯕ ꯂꯥꯛꯄ꯭ꯔꯥ ꯀꯩꯅꯣ
ꯅꯠꯇꯦꯍꯦ ꯑꯩꯈꯣꯏ ꯈꯨꯣꯟꯗꯒꯤꯅꯤ
ꯑꯣ ꯑꫭ ꯅꯠꯇꯦ ꯍꯥꯏꯕꯗꯤ ꯔꯦꯟꯗꯨꯗ ꯑꯅꯧꯕ ꯑꯣꯏꯅ ꯂꯥꯛꯄ꯭ꯔꯥ ꯍꯥꯏꯕꯅꯤꯗꯥ?
ꯑꫭ ꯑꫭ ꯅꯠꯇꯦ ꯑꯅꯧꯕ ꯅꯠꯇꯦ ꯃꯣꯏꯁ ꯀꯨꯏꯔꯦ ꯂꯩꯕ ꯃꯣꯏꯅ ꯈ꯭ꯋꯥꯏꯗꯒꯤ ꯀꯨꯏꯕ ꯃꯥꯜꯂꯦ ꯑꯩꯈꯣꯏꯗꯒꯤ꯫
ꯅꯣꯏ ꯔꯦꯟꯗꯨꯕꯨ ꯕꯤꯜꯗꯤꯡ ꯑꯣꯏꯕ꯭ꯔꯥ ꯕꯥ
ꯕꯤꯗꯤꯡ ꯅꯠꯇꯗ ꯁꯨꯝꯅ ꯁꯨꯝ ꯀꯩ ꯍꯥꯏꯅꯤ ꯏꯆꯝ ꯆꯝꯕ ꯌꯨꯝꯅꯤꯗ ꯑꯞ ꯏꯇꯌꯔꯗꯤ ꯂꯩꯌꯦ ꯑꯩꯈꯣꯏ ꯑꯞꯁꯌꯔꯗ ꯂꯩꯕ ꯑꯥ ꯑꯩꯈꯣꯏꯅ ꯑꯞꯁꯤꯌꯔꯗ ꯂꯩ
ꯑꯞꯁꯤꯔꯗꯒꯤ ꯑꯞꯁꯤꯔꯗꯥꯗ ꯂꯩꯕꯁꯤ ꯈꯔ ꯋꯥꯕꯅꯤꯅꯦ
ꯍꫭꯏ
ꯍꯥꯏꯕꯗꯤ ꯄ꯭ꯂꯥꯁꯇꯔ ꯄ꯭ꯂꯥꯁꯇꯔ ꯅꯠꯇ꯭ꯔꯗꯤ ꯀꯩꯅꯣ ꯆꯥꯛ ꯆꯥꯕ ꯆꯥꯛ ꯆꯥꯕ ꯈꯣꯠꯄꯁꯨ ꯅꯨꯡꯉꯥꯏꯇꯕꯅꯦꯕ
ꯑꯩꯈꯣꯏꯒꯤꯁꯦ ꯑ ꯎꯠ ꯅꯅꯤꯕ ꯎ ꯎ ꯅꯅꯤꯕ ꯁꯦꯝꯕꯗꯣ ꯑꯗꯨꯒꯤ ꯀꯣ ꯆꯠꯄ ꯀꯥꯟꯗ ꯀꯩ ꯍꯥꯏꯗꯣꯏꯔꯥ ꯑꯗꯨꯝ ꯖꯤꯡ ꯖꯤꯡ ꯂꯥꯎꯕꯗꯣ ꯎꯝ ꯎꯝ ꯑꯗꯨꯃꯥꯏꯅ ꯇꯧꯔꯒꯦ ꯀꯥꯟꯅꯁꯨ ꯆꯠꯄ ꯌꯥꯗꯦ ꯆꯣꯡꯕꯁꯨ ꯌꯥꯗꯦ ꯑ ꯑꯗꯨꯅꯦ ꯑꯁꯤꯁꯦ ꯃꯔꯣꯛꯀꯨꯝꯕ ꯃꯦꯠꯂꯗꯤ ꯃꯨꯛ ꯑꯩꯁꯦ ꯇꯥꯅꯤꯡꯗꯦ ꯍꯥꯏꯗꯅꯀꯣ
ꯑ ꯑꯥ ꯑꯗꯨꯝ ꯁꯨꯗ꯭ꯔꯦꯗ ꯑꯗꯨꯝ ꯅꯣꯏꯔꯒ ꯑꯣꯏꯅ ꯅꯣꯏꯔꯕꯅꯦ
ꯎꯝ
ꯑꯗꯨꯝ ꯂꯩꯔꯛꯄꯒꯤ ꯂꯩꯔ ꯊꯝꯕꯒꯤꯁꯨ ꯒ꯭ꯌꯥꯟ ꯊꯥꯏꯌꯦꯕ ꯑꯗꯨꯒ ꯏꯁꯤꯡꯒꯨꯝꯕꯁꯨ ꯇꯥꯍꯟꯥꯟꯕꯁꯨ ꯌꯥꯗꯦꯗꯅ
ꯑꯁ ꯂꯥꯏꯔꯛ ꯏꯁꯤꯡ ꯆꯤꯡꯒꯠ ꯍꯥꯏꯕꯗꯤ ꯃꯀꯦꯠꯇꯒꯤ ꯀꯩꯅꯣ ꯇꯧꯕꯗꯣ ꯁꯣꯛꯄꯗ ꯣꯐꯦꯝ ꯀꯥꯄꯗ ꯇꯅꯤꯕꯅꯦꯦ
ꯌꯥꯝꯅꯒ ꯍꯩꯕꯅꯦꯍꯦ ꯀꯣꯟꯒ ꯐꯦꯡꯕꯗꯤ ꯃꯊꯛꯇ ꯍꯥꯏꯕꯗꯤ ꯏꯁꯤꯡ ꯇꯥꯕꯗ ꯌꯥꯍꯟꯗꯕꯅꯤ
ꯑꯩꯈꯣꯏꯗꯤ ꯀꯔꯄꯦꯠ ꯊꯥꯕꯅꯤ ꯅꯪ ꯏꯁꯤꯡꯕꯨꯗꯤ ꯃꯈꯥꯗ ꯇꯥꯗꯦꯗ ꯄꯄꯦ ꯑꯗꯨ ꯐꯖꯅ ꯊꯥꯕꯤ
ꯌꯥꯝꯃꯗꯤ ꯇꯥꯕꯅꯤꯗ ꯀꯥꯔꯄꯦꯠ ꯊꯥꯔꯁꯨ ꯑꯩꯈꯣꯏꯁꯨ ꯊꯥꯏ ꯍꯥꯏꯕꯗꯤ ꯀꯥꯔꯄꯦꯠꯇꯣ ꯒꯦꯞ ꯈꯔ ꯂꯩꯔꯗꯤ ꯌꯥꯗꯕꯅꯦꯕ ꯍꯥꯏꯕꯗꯤ ꯁꯣꯏꯗꯅ ꯕꯥꯔꯇꯤꯟ ꯑꯃ ꯁꯣꯏꯗꯅ ꯍꯥꯏꯩꯗꯣꯛꯑꯗꯤ
ꯑꯗꯨꯅꯦ ꯑꯗꯨꯁꯨ ꯁꯣꯏꯗ ꯑꯗꯨꯕꯨ ꯑꯩꯈꯣꯏꯗꯤ ꯑꯩꯁꯦ ꯀꯔꯄꯦꯠ ꯊꯥꯕꯗ ꯁꯨꯂꯨꯇꯦ ꯑꯆꯧꯕ ꯂꯩꯅꯗꯅ ꯐꯖꯅꯗꯤ ꯅꯞꯄ ꯑꯗꯨ ꯍꯣꯏ ꯇꯥꯗꯤ ꯇꯥꯗꯤꯗ ꯑꯩꯈꯣꯏꯅ ꯆꯦꯛꯁꯤꯟꯅꯕꯒꯤꯔ ꯈꯪꯗꯦ
ꯑꯗꯨꯝ ꯍꯩꯕꯗꯤ ꯃꯊꯛꯇ ꯂꯩꯔꯗꯤ ꯑꯁ ꯀꯣꯟꯒ ꯐꯦꯡꯕꯁꯦ ꯃꯈꯥꯔꯒ ꯇꯥꯗ ꯇꯅꯦ ꯍꯣꯟ ꯐꯦꯡꯕ ꯏꯁꯤꯡ ꯑꯗꯣ ꯐꯖꯅ ꯍꯧꯖꯤꯛꯀꯤ ꯕꯦꯁꯤꯟꯁꯤꯗ ꯐꯖꯅ ꯐꯦꯡꯉꯒ
ꯎꯝ ꯑꯗꯨꯃꯥꯏꯅ ꯇꯧꯋꯦ ꯎꯝ ꯕꯛꯀꯦꯗ ꯏꯁꯤꯡ ꯐꯠꯇꯕ ꯃꯣꯠꯄꯁꯤꯡ ꯊꯝꯅꯤꯡꯉꯥꯏꯗ ꯕꯀꯦꯠ ꯑꯃ ꯂꯩꯅꯦ ꯑꯃꯒ ꯀꯛꯩ ꯍꯥꯏ ꯕꯀꯦꯠ ꯑꯅꯤꯅ ꯑꯗꯨꯝ ꯄꯥꯏꯅꯤꯡꯉꯥꯏ ꯂꯩꯅꯤ
ꯐꯖꯤꯤꯟꯗꯣ ꯗꯥꯏꯔꯦꯛ ꯀꯨꯝꯕꯗꯤ ꯋꯥꯔꯕꯅꯤꯅ ꯈꯔ ꯌꯥꯝꯃꯀꯥꯟꯗ ꯍꯨꯟꯗꯣꯛ ꯈꯣꯠꯇꯣꯛꯄꯗꯣ ꯑꯗꯨꯝ ꯇꯧꯕꯅꯦꯗ ꯑ ꯃꯊ ꯑꯗꯣ ꯃꯊꯛꯇ ꯍꯧꯖꯤꯛꯀꯤ ꯀꯣꯟꯒꯨꯝꯕ ꯐꯦꯡꯐꯝꯗꯣ
ꯎꯝ
ꯑꯗꯨ ꯃꯄꯥꯟꯒꯤ ꯍꯧꯨꯖꯤꯛꯀꯤ ꯀꯦꯔꯤꯌꯥꯔꯁꯤꯗ ꯍꯦꯛ ꯆꯤꯌꯔ ꯀꯛꯈꯠꯂꯛꯑꯒ ꯒꯦꯞ ꯈꯔ ꯂꯩꯗꯅ ꯂꯥꯏꯟꯗ ꯒꯦꯞ ꯑꯗꯨꯗ ꯑꯣꯏꯅ ꯁꯥꯔꯗꯤ ꯅꯨꯡꯉꯥꯏꯕꯅꯦꯕ
ꯁꯥꯕꯤꯁꯦ ꯑꯩꯈꯣꯏꯒꯤꯗꯤ
ꯑꯣ ꯑꯣ ꯑꯗꯨ ꯁꯥꯔꯗꯤ ꯗꯥꯏꯔꯦꯛ ꯃꯊꯛꯇꯒꯤ ꯃꯈꯥ ꯀꯨꯝꯗꯕ ꯀꯕꯤꯗ ꯃꯊꯛꯇ ꯑꯣꯏꯅ ꯐꯦꯡꯉꯒ ꯗꯥꯏꯔꯦꯛ ꯃꯈꯥꯗ ꯑꯣꯏꯅ ꯅꯥꯂꯛꯑ ꯑꯗ ꯑꯣꯏꯅ ꯆꯠꯄꯗꯣ ꯑꯗꯨꯅ ꯍꯦꯟꯅ ꯅꯨꯡꯉꯥꯏꯕꯅꯦꯕ ꯑꯥ ꯑꯗꯨꯅ ꯍꯦꯟꯅ ꯅꯨꯡꯉꯥꯏꯕꯅꯦ ꯍꯥꯏꯕꯗꯤ ꯀꯨꯝꯕ ꯈꯣꯠꯄꯗꯣ ꯌꯥꯝ ꯋꯥꯕꯅꯦꯕ ꯅꯨꯄꯤꯒ ꯑꯣꯏꯔꯗꯤ ꯑꯔꯨꯝꯕ ꯒ꯭ꯌꯥꯁꯀꯨꯝꯕ
ꯑꯗꯨ ꯑꯗꯨꯅꯦꯁ ꯊꯦꯡꯕꯅꯦ ꯑꯁ ꯋꯥꯏ ꯅꯪ ꯅꯪꯅ ꯍꯦꯟꯅ ꯈꯪꯉꯝꯃꯤ ꯑꯩꯉꯣꯟꯗꯒꯤ
ꯑꯩꯁ ꯈꯪꯝꯅ ꯂꯩꯔꯝꯕꯩ
ꯑꯩꯁꯦ ꯑꯩꯈꯣꯏꯁꯦ ꯑꯁꯤꯁꯦ ꯑꯩꯈꯣꯏ ꯔꯦꯟ ꯃꯐꯝꯁꯦ ꯀꯩ ꯍꯥꯏꯔ ꯏꯁꯄꯦꯁꯁꯦ ꯌꯥꯝꯗꯦꯕ ꯃꯈꯥꯒꯤꯁꯨ ꯑꯗꯨꯒꯤ ꯑꯩꯗꯤ ꯏꯁꯀꯤꯞꯄꯤꯡ ꯇꯧꯅꯤꯡꯉꯥꯏꯁꯤꯦ ꯂꯩꯑꯕ ꯄꯣꯛꯇꯣ ꯑꯩꯗꯤ ꯎꯝ ꯌꯥꯔꯗꯤ ꯗꯤꯗꯤ ꯍꯥꯏꯗꯤ ꯏꯁꯀꯤꯞꯄꯤꯡ ꯇꯧꯕ ꯌꯥꯔꯗꯤꯦ ꯍꯥꯏꯅꯗꯤ ꯈꯅꯔꯒ ꯂꯩꯕꯅꯦꯕ ꯑꯗꯨ ꯇꯧꯕ ꯃꯐꯝꯁꯨ ꯌꯥꯎꯗꯦ ꯑꯗꯨꯒ ꯑꯞꯁꯤꯌꯔ ꯁꯣꯡꯒꯕꯨꯁꯦ ꯌꯥꯗꯦꯒꯤ ꯑꯗꯨꯝ ꯊꯝꯔꯒ ꯂꯥꯏꯔꯦ
ꯃꯈꯥꯗꯕꯨ ꯌꯥꯝ ꯄꯤꯛꯄꯒꯤꯀꯤꯤꯞꯄꯤꯡ ꯐꯥꯎ ꯇꯧꯕ ꯃꯐꯝ ꯂꯩ
ꯍꯥꯏꯕꯗꯤ ꯑꯗꯨꯝ ꯆꯠꯁꯤꯟ ꯀꯩꯅꯣ ꯆꯠꯊꯂꯛꯏꯅ ꯑꯗꯨꯃꯥꯏꯅ ꯇꯧꯕꯒꯤ ꯀꯩ ꯍꯥꯏꯗꯣꯏꯔꯥ ꯁꯣꯔꯣꯛꯁꯨ ꯅꯛꯑꯦꯕ ꯁꯣꯔꯣꯛꯇꯣ ꯁꯣꯔꯣꯛꯁꯨ ꯀꯣꯏꯂꯥꯅ ꯊꯥꯔꯗꯤ ꯈꯔ ꯐꯗꯣꯏꯕ ꯁꯣꯔꯣꯛꯁꯨ ꯀꯣꯏꯂꯥꯅ ꯊꯥꯗꯦ ꯃꯁ꯭ꯋꯥꯏꯁ ꯍ ꯆꯂꯦꯗꯤ ꯭ꯔꯥꯎꯟꯗꯗꯤ ꯑ ꯑꯁꯤ ꯁꯀꯤꯄꯤꯡ ꯗ ꯑꯗꯦ ꯑꯁꯤꯦ ꯇꯨꯔꯒ ꯆꯠꯂꯦ ꯑꯗꯨ ꯑꯣꯏꯔꯁꯨ ꯑꯁꯤ ꯑꯩꯈꯣꯏ ꯃꯐꯝꯗꯗꯤ ꯔꯦꯟ ꯐꯣꯟꯅꯗꯤ ꯂꯩꯇꯦ ꯌꯥꯗ꯭ꯔꯦ
ꯄꯨꯔꯥ ꯌꯣꯒꯥꯒꯤ ꯇꯥꯏꯞꯇ ꯇꯧꯕ ꯇꯥꯔꯦꯅꯦ ꯑꯗꯨꯗꯤ ꯔꯨꯝ ꯃꯅꯨꯡꯗ ꯀꯥꯔꯄꯦꯠ ꯑꯃ ꯃꯦꯠ ꯑꯃ ꯃꯦꯠ ꯑꯃ
ꯃꯦ ꯊꯥꯗ꯭ꯔꯁꯨ ꯌꯥꯔꯦ ꯀꯔꯐꯦꯠ ꯂꯩꯕꯅꯤꯅ ꯏꯁꯇ꯭ꯔꯦꯆꯤꯡꯒꯨꯝꯕꯗꯤ ꯑꯥ ꯑꯗꯨ ꯅꯠꯇ꯭ꯔꯗꯤ ꯑꯩꯁꯦ ꯌꯥꯝꯅ ꯑꯩ ꯊꯣꯛꯀꯅꯤ ꯍꯣꯏ ꯅꯣꯏ ꯊꯣꯛꯈ꯭ꯔꯦ ꯍꯟꯗꯛꯁꯦ ꯌꯥꯗ꯭ꯔꯦ
ꯇꯧꯈ꯭ꯔꯦꯕ
ꯅꯣꯏꯊꯣꯛꯈ꯭ꯔꯦꯕ
ꯎꯎꯗ꯭ꯔ ꯑꯣꯅꯤꯗ ꯈꯪꯗ꯭ꯔꯦꯗ
ꯅ ꯍꯥꯡꯉ ꯏꯗꯤꯦ ꯑꯩ ꯑꯩꯒꯤ ꯋꯦꯠꯁꯦ ꯀꯩ ꯍꯥꯏꯗꯣꯏꯔꯥ ꯐꯤꯐꯇꯤꯁꯦ ꯄꯥꯛ ꯌꯥꯎꯗꯕꯅꯦꯕ ꯐꯤꯐꯇꯤ ꯌꯥꯧꯋꯦ ꯍꯣꯏ ꯑꯗꯨꯝ ꯐꯤꯐꯇꯤ ꯃꯦꯟꯇꯦꯟ ꯐꯤꯐꯇꯤ ꯕꯤꯂꯣ ꯑꯣꯔ ꯐꯤꯐꯇꯤ ꯑꯗꯨꯝ ꯇꯧꯅꯤ ꯃꯥ ꯍꯟꯗꯛꯇꯤ ꯑꯗ ꯂꯥꯛꯄꯗꯒꯤ ꯂꯣꯏꯔꯦꯅꯦ ꯐꯤꯐꯇꯤ ꯍꯦꯟꯕ ꯋꯥꯅꯤꯗ ꯑꯥ
ꯁꯐꯇꯤ ꯀꯌꯥ ꯀꯌꯥ ꯑꯣꯏꯀꯦ
ꯐꯤꯐꯇꯤ ꯇꯨꯔꯥ ꯅꯍꯥꯟ ꯑꯩꯅ ꯆꯦꯛ ꯇꯧꯕ ꯀꯥꯟꯗ ꯑꯗꯨꯃꯥꯏꯅ ꯇꯧꯔꯝꯕꯣ ꯑꯁ ꯑꯩ ꯉꯛꯄꯅꯦ
ꯑꯩꯁꯨ ꯋꯤꯠ ꯃꯦꯟꯇꯦꯟ ꯇꯧꯔꯛꯏꯅꯦ
ꯑꯁ ꯇꯧꯕꯉ ꯈꯪꯗ꯭ꯔꯦ ꯍꯟꯗꯛꯇꯤ ꯑꯁ ꯅꯨꯡꯉꯥꯏꯃꯟꯕꯒꯤ ꯌꯥꯗ꯭ꯔꯦ
ꯄꯨꯝꯕ ꯑꯣꯏꯔꯝꯒꯗꯕ ꯃꯥꯟꯒꯦ ꯍꯥꯏꯐꯦꯠ
ꯅꯪ ꯅꯨꯄꯥꯁꯤꯡꯗꯤ ꯋꯦꯠꯁꯦ ꯅꯨꯄꯥꯁꯤꯡꯒꯤꯗꯤ ꯂꯥꯏꯛ ꯑꯦꯚꯔꯦꯁ ꯍꯥꯏꯔꯗꯤ ꯁꯤꯛꯁꯇꯤ ꯇꯨ ꯁꯚꯦꯟꯇꯤ ꯁ꯭ꯋꯥꯏꯗ ꯂꯩꯌꯦꯕ
ꯑꯥ ꯍꯣꯏ ꯍꯣꯏ ꯀꯥꯡꯅꯁꯨ
ꯑꯥ ꯑꯥ ꯑꯗꯨꯃꯥꯏꯅ ꯇꯧꯋꯦꯕ ꯁꯤꯛꯁꯇꯤ ꯍꯥꯏꯔꯗꯤ ꯅꯨꯄꯥꯁꯤꯡꯗꯤ ꯑꯗꯨꯝ ꯑꯦꯚꯔꯦꯁ ꯑꯣꯏꯅ ꯈꯜꯂꯦꯗ ꯍꯥꯏꯏꯗꯤ ꯁꯤꯛꯁꯇꯤ ꯃꯈꯥ ꯑꯣꯏꯔꯗꯤ ꯀꯥꯡꯕ ꯀꯩ ꯍꯥꯏꯔ ꯃꯤꯁꯦ ꯈꯔ ꯎꯝ ꯎꯝ ꯎꯝ ꯑꯗꯨ ꯈꯜꯂꯦꯕ ꯃꯦꯟꯇꯦꯟ ꯇꯧꯒꯗꯕꯁꯦ ꯁꯤꯛꯁꯇꯤꯒ ꯁꯚꯦꯟꯇꯤ ꯑꯁꯤ ꯃꯅꯨꯡꯗ ꯀꯣ
ꯑꯉꯥꯡ ꯑꯣꯏꯔꯗꯤ ꯈꯪꯗ꯭ꯔꯦꯀꯣ ꯑꯉꯥꯡ ꯅꯠꯇ꯭ꯔꯗꯤ ꯁꯤꯛꯁ ꯇꯤ ꯑꯕꯥꯞ ꯑꯣꯏꯗꯕꯅꯦꯕ
ꯎꯝ
ꯎꯝ
ꯑ ꯋꯥꯏ ꯑꯗꯨꯗꯤ ꯀꯩꯁꯨ ꯀꯩ ꯍꯥꯏꯗꯦꯔꯥ ꯌꯥꯝꯗꯦ ꯑꯗꯨꯝ ꯆꯞ ꯆꯥꯔꯦ ꯑꯦꯚꯔꯦꯁ ꯑꯣꯏꯔꯦ
ꯁꯤꯛꯁ ꯐꯥꯏꯚ ꯑꯦꯛꯖꯦꯛ ꯊꯝꯃꯤꯅꯦ
ꯑꯁ ꯑꯗꯨꯗꯒꯤ ꯍꯦꯂꯗꯤ ꯅꯪꯁꯨ ꯑꯗꯨꯗꯒꯤ ꯍꯦꯜꯂꯗꯤ ꯌꯥꯗ꯭ꯔꯦ ꯍꯥꯏꯕ
ꯑꯩꯗꯣ ꯑꯩꯗꯣ ꯑꯩꯁꯨ ꯕꯣꯛ ꯁꯅꯕ ꯄꯥꯝꯕꯩꯀꯣ ꯑꯟꯗ ꯋꯦꯠꯇꯣ ꯌꯥꯝ ꯆꯥꯎꯅꯁꯨ ꯐꯠꯇꯦ ꯌꯦꯡꯕꯨꯁꯨ ꯅꯨꯡꯉꯥꯏꯇꯦꯗꯅ ꯆꯥꯎꯕ ꯑꯗꯨ ꯑꯗꯨ
ꯑꯗꯨꯗ ꯅ ꯑꯣꯏꯅꯇꯦ ꯇ ꯅꯪꯗꯤ ꯐꯥꯏꯗ
ꯇ ꯍꯥꯏꯕ ꯋꯥꯅꯤ ꯑꯩꯁꯤꯦ ꯀꯩꯅꯣꯒꯨꯝꯕꯗꯨꯅꯦꯕ ꯍꯥꯏꯕꯗꯤ ꯌꯥꯝ ꯆꯥꯔꯁꯨ ꯌꯥꯝ
ꯇꯨꯝꯨꯡꯒꯜꯂꯁ ꯃꯤꯗ
ꯑꯁ ꯐꯩꯌꯦ ꯑꯗꯨꯒꯨꯝꯕꯗꯣ ꯑꯩꯁꯨ ꯇꯧꯅꯤꯡꯉꯦ ꯑꯥ
ꯆꯥꯕꯒ ꯊꯛꯄꯒ ꯇꯧꯔꯒ ꯊꯥ ꯑꯃꯒꯨꯝꯕꯗ ꯋꯦꯠꯁ ꯄꯨꯔꯥ ꯅꯣꯏꯈꯠꯄꯒꯨꯝꯕ ꯇꯧꯋꯦꯅ ꯆꯍꯤ ꯑꯃꯗ ꯀꯩꯅꯣ ꯃꯄꯥꯟꯗ ꯂꯩꯔꯨꯔꯗꯤ ꯅꯣꯏꯈꯠꯂꯒ ꯂꯥꯛꯑꯦꯒ
ꯑꯥ ꯑꯥ
ꯏꯪꯉꯣꯟꯗꯗꯤ ꯑꯗꯨ ꯊꯣꯛꯊꯣꯛꯑꯣꯏꯕ ꯍꯥꯏꯕꯗꯤ ꯑꯩꯉꯣꯟꯗ ꯆꯥꯒꯦꯔ ꯊꯛꯀꯦꯔꯥ ꯋꯦꯠꯁꯦ ꯑꯗꯨꯝ ꯅꯣꯔꯃꯦꯜꯗ ꯂꯩꯔꯤꯅꯦꯕ
ꯑꯩꯁꯨ ꯁꯨꯃꯥꯏꯅ ꯇꯧꯅꯤꯡꯉꯤꯗ ꯍꯥꯏꯕꯗꯤ ꯃꯤ ꯈꯔ ꯎꯝ ꯆꯥꯔꯁꯨ ꯌꯥꯝ ꯆꯥꯔꯁꯨ ꯆꯥꯗ ꯑꯗꯨꯁꯨ ꯑꯗꯨꯝ ꯀꯩ ꯍꯥꯏꯗꯔꯦ ꯎꯝ ꯅꯣꯏꯁꯨ ꯅꯣꯏ ꯈꯥꯠꯇꯦ ꯀꯥꯡꯁꯨ ꯈꯪꯗꯦ ꯑꯗꯨꯝ ꯆꯞ ꯃꯥꯟꯅꯔꯒꯀꯣ
ꯆꯥꯗ꯭ꯔꯒꯅ ꯅꯣꯏ ꯀꯩꯅꯣ ꯇꯧꯔꯒꯅ ꯃꯥꯏꯒꯁꯦ ꯈꯔ ꯀꯪꯕꯒꯤ ꯇꯥꯏꯞꯇ ꯎꯔꯛꯀꯅꯦꯕ
ꯑꯁ ꯌꯥꯝ ꯌꯥꯝ ꯆꯤꯡꯅ ꯀ ꯑꯃ ꯃꯥꯂꯗꯦ
ꯃꯥꯏꯁꯦ ꯀꯔꯤ ꯍꯥꯏꯁꯤꯔ ꯄꯣꯏꯟꯇꯦꯠ ꯑꯣꯏꯔꯒꯀꯣ ꯑꯃ ꯂꯩꯗꯅ
ꯎꯝ ꯑꯩꯁꯨ ꯈꯪꯅꯤꯡꯉꯦ ꯈꯔ
ꯏꯁꯁ ꯌꯥꯝ ꯀꯪꯕ ꯃꯥꯜꯂꯦꯗ ꯑꯩ ꯑꯩꯅ ꯎꯕꯗꯗꯤ
ꯑꯁ ꯀꯪꯗꯦ ꯀꯪꯗꯦ ꯀꯪꯗꯦ ꯀꯪꯅꯤꯡꯈ꯭ꯔꯦ ꯑꯁ ꯌꯥꯗꯦ ꯍꯟꯗꯛꯁꯦ
ꯄ꯭ꯔꯣꯐꯥꯜꯗꯨꯁꯨꯦ ꯂꯣꯏ ꯃꯤꯅ ꯎꯕꯗꯅ ꯑꯗꯨ ꯎꯕꯗ ꯑꯗꯨ ꯑꯗꯨꯗꯤ ꯀꯪꯕ ꯃꯥꯜꯂꯦꯅꯦ
ꯌꯥꯝ ꯈꯜꯂꯝꯒꯅꯤ
ꯀꯌꯥꯝ ꯈꯦꯠꯅꯔꯒꯦ ꯍꯥꯏꯁꯤꯕꯣ
ꯌꯥꯝ ꯈꯦꯠꯅꯕꯅꯦ
ꯍꯁ ꯑ ꯅꯨꯄꯤꯁꯤꯡꯗꯤ ꯈꯔ ꯅꯣꯏꯔꯁꯨ ꯀꯪꯅꯤꯡꯉꯦ ꯅꯣꯏꯑ ꯍꯥꯏꯕꯗꯨ ꯍꯥꯏꯕꯅꯦꯅꯦ
ꯑꯁ ꯑꯗꯨ ꯑꯣꯏꯔꯁꯨ ꯅꯍꯥꯟꯒꯤ ꯋꯦꯠꯇꯤ ꯅꯍꯥꯟꯁꯦ ꯑꯗꯨꯝ ꯐꯤꯐꯇꯤꯒ ꯕꯤꯂꯣ ꯐꯤꯐꯇꯤ ꯐꯣꯔꯇꯤ ꯑꯩꯠ ꯐꯣꯔꯇꯤ ꯅꯥꯏꯟ ꯐꯤꯐꯇꯤ ꯁ꯭ꯋꯥꯏꯗꯅ ꯑꯗꯨꯝ ꯑꯗꯨꯝ ꯇꯧꯕꯅꯦꯕ ꯍꯟꯗꯛꯁꯤ ꯐꯤꯐ ꯇꯨ ꯀꯥꯕꯗꯒꯤ ꯑꯁ ꯑꯩꯁꯦ ꯂꯣꯏꯔ ꯉꯛꯄꯁꯦ ꯉꯛꯄꯁꯦ ꯑꯗꯨꯒꯤ ꯈꯪꯗꯦ ꯅꯨꯡꯉꯥꯏꯃꯟꯕꯒꯤꯔ ꯍꯦꯞꯃꯟꯕꯒꯤꯔ ꯐꯣꯟꯟ ꯌꯦꯡꯉꯒ ꯈ ꯑꯗꯨꯝ ꯇꯧꯕꯒꯤ ꯑꯣꯏꯕ ꯃꯥꯜꯂꯦ ꯋꯥꯋꯥꯛꯀꯤꯡꯁꯨ ꯆꯠꯂꯦ ꯆꯠꯄꯗꯤ ꯇꯤꯒꯗꯤ ꯆꯇꯦꯀꯣ ꯑꯗꯨꯣ ꯑꯣꯏꯔꯁꯨ ꯑꯗꯨꯝ ꯋꯥꯛꯀꯤꯡ ꯆꯠꯂꯦ ꯏꯚꯤꯅꯤꯡꯗꯀ ꯑꯗꯨꯃꯥꯏꯅ ꯆꯠꯇꯤ ꯆꯠꯄꯅꯦꯕ ꯑꯗꯨ ꯑꯣꯏꯔꯁꯨ ꯑꯁ ꯈꯪꯗ꯭ꯔꯦ
ꯑꯩꯗꯤ ꯆ ꯋꯤꯠꯁꯦ ꯑꯗꯨꯝ ꯆꯥꯡ ꯑꯃꯗ ꯂꯩꯔꯦ
ꯊꯕꯛ ꯁꯨꯕ ꯍꯧꯔꯗꯤ ꯈꯔ ꯀꯪꯅꯤꯉꯥꯏꯗꯤ ꯃꯥꯜꯂꯦꯗ ꯑꯩꯁꯦ
ꯀꯔꯤ ꯊꯕꯛꯁꯨ ꯌꯥꯏꯅ
ꯆꯕꯜꯁꯨꯣꯕ ꯍꯧꯔꯒꯦ
ꯑꯣꯏ ꯂꯤꯐꯇꯤꯤꯡꯒꯨꯝꯕ꯭ꯔꯣ
ꯅꯠꯇꯦ ꯅꯠꯇꯦ ꯅꯠꯇꯦ ꯑꯩꯁꯦ ꯍꯟꯗꯛꯇꯤ ꯊꯕꯛ ꯁꯨꯗ꯭ꯔꯦꯕ
ꯑꯣ ꯑꯣ
ꯎꯠꯇꯀꯤ ꯀꯩꯅꯣ ꯑꯁ ꯕꯛꯀꯦꯠꯗꯤ ꯅꯨꯡꯇꯤ ꯅꯨꯡꯇꯤꯒꯤ ꯊꯥꯡꯒꯕꯅꯤꯗ ꯕꯛꯀꯦꯠ ꯁꯤ
ꯑꯗꯨꯗꯣ ꯃꯁꯥꯜꯗꯣ ꯈꯔ ꯁꯦꯝꯃꯣ
ꯑꯁ ꯃꯁꯥꯥꯎꯗ ꯃꯁꯥꯂ ꯍꯥꯏꯗꯤ ꯌꯥꯝ ꯆꯥꯋ ꯍꯥꯏꯒꯦ ꯎꯝ
ꯁꯦꯝꯒꯗꯕꯅꯤꯅꯦ ꯅꯨꯄꯥꯈꯛ ꯅꯨꯄꯥꯈꯛ ꯅꯨꯄꯥꯈꯛ ꯃꯥꯁꯁꯤ ꯏꯕ ꯌꯥꯏ ꯍꯥꯏꯕ ꯅꯠꯇ꯭ꯔꯦ
ꯑꯁ ꯅꯨꯄꯤꯅ ꯃꯁꯛ ꯌꯥꯝ ꯆꯥꯎ ꯆꯥꯎꯕꯗ ꯑꯩꯗꯤ ꯇꯟꯕ
ꯆꯥꯎ ꯍꯥꯏꯕꯕꯁꯤ ꯆꯥꯡ ꯑꯃ ꯀꯩꯅꯣ ꯑꯃ ꯂꯩꯗꯅ ꯎ ꯍꯥꯏꯕꯗꯤ ꯐꯤꯠ ꯍꯥꯏꯕ ꯑꯃ ꯂꯩꯗꯅ
ꯑꯥ
ꯑꯗꯨꯗꯤ ꯐꯖꯩꯗꯅꯣ ꯑꯗꯨꯒꯨꯝꯕ ꯃꯁꯥ ꯇꯧꯕ ꯏꯁꯇꯥꯏꯜꯗꯨꯗꯤ ꯅꯪꯅ ꯄꯥꯝꯗꯕꯗꯤ ꯈꯪꯗꯦ ꯍꯥꯏꯗꯤ ꯃꯤꯁꯦ
ꯆꯥꯛ ꯆꯥꯔꯁꯤꯔꯥ ꯈꯅꯒꯂꯕꯅꯦ
ꯏ
ꯏꯁꯤꯡ ꯈꯛꯇ ꯏꯁꯤꯡ ꯈꯛꯇ ꯊꯥꯔꯒ ꯑꯗꯨꯃꯥꯏꯅ ꯂꯩꯔꯗꯤ ꯌꯥꯔꯗꯤ ꯍꯥꯏꯔꯦ ꯈꯥꯏꯔꯒ ꯂꯩꯔꯨꯅꯤ
ꯂꯣꯏꯔꯦꯗ ꯎꯥꯛ ꯆꯥꯛ ꯂꯥꯛꯑꯝꯕꯕꯨꯣ ꯑꯗꯨ ꯈꯪꯉꯗꯤ
ꯑꯩꯣꯏ ꯇꯕꯨꯅꯤ ꯍꯥꯏ
ꯀꯩꯅꯣ ꯇꯧꯒꯦ ꯈꯪꯗ꯭ꯔꯥ ꯑꯩꯅ ꯀꯩꯅꯣꯝ ꯊꯦꯡꯅꯩꯕ ꯃꯦꯝꯁꯇꯔ ꯀꯩꯅꯣ ꯃꯁꯥꯗ ꯈꯔ ꯅꯣꯏꯈꯠꯂꯦ ꯇꯧꯔꯒ ꯈꯔ ꯀꯪꯅꯕ ꯍꯣꯠꯅꯕꯗ ꯅꯣꯡꯃ ꯑꯌꯨꯛ ꯏꯚꯤꯅꯤꯡ ꯑꯃꯔ ꯆꯥꯛꯁꯦ ꯆꯥꯗ꯭ꯔꯦ ꯍꯥꯏꯌꯦ ꯑꯗꯨꯒ ꯅꯨꯡꯗꯥꯡꯗ ꯆꯥꯅꯤꯡꯕꯁ ꯁꯤꯃꯟꯗꯅ ꯅꯨꯡꯗꯥꯡꯗ ꯍꯧꯒꯠꯂꯒ ꯍꯦꯟꯅ ꯀꯩꯅꯣ ꯃꯣꯏꯅ ꯍꯥꯟꯅ ꯅꯣꯔꯃꯦꯜ ꯗ ꯆꯥꯔꯝꯕꯒꯤ ꯆꯥꯡꯗꯨꯗꯒꯤ ꯍꯦꯟꯅ ꯆꯥꯔ ꯂꯩꯔꯦ ꯍꯥꯏꯁꯦ
ꯑꯗꯨꯃꯥꯏꯅ ꯇꯧꯅꯤ ꯍꯣꯏ ꯑ ꯍꯦꯅꯦ ꯅꯣꯏ ꯈꯜꯂꯒ ꯑꯗꯨ ꯂꯥꯁꯁꯦ ꯇꯂꯗꯤ ꯆꯤꯒꯤ ꯆ ꯑꯇꯦ ꯍꯟꯒꯁ ꯏꯊꯟꯇ ꯂ ꯂꯩꯕꯒꯤ ꯏꯃꯥꯟꯅꯕꯤꯗ ꯌꯣꯝꯆꯈꯤꯕ ꯏꯊꯟꯇ ꯂꯕ ꯍꯣꯏ ꯑꯁꯤ ꯃꯈꯗ ꯂꯩꯕ ꯅꯨꯄꯥꯁꯤꯡꯒ ꯆ